ꯍꯜꯂꯣ
ꯇꯥꯕꯔꯣ
ꯑꯩꯒꯤ ꯅꯪ ꯇꯧꯛꯄ꯭ꯔꯣ ꯍꯧꯖꯤꯛꯇꯣ
ꯀꯩꯃꯨꯛ ꯊꯥꯕꯤꯅꯣꯅ
ꯍꯣꯏ
ꯀꯩꯒꯤꯔꯨꯅꯦ
ꯑꯩ ꯑꯩꯅ ꯀꯣꯜ ꯇꯧꯅꯤꯡꯉꯥꯏꯅꯤ ꯅꯪꯅ ꯀꯣꯜ ꯇꯧꯕꯗꯣ ꯑꯩꯉꯣꯟꯗ ꯇꯥꯛꯁ ꯀꯝꯄ꯭ꯂꯤꯠ ꯑꯣꯏꯔꯔꯣꯏ
ꯑꯗꯣ ꯎꯝ ꯅꯪ ꯅꯁꯨ ꯑꯃꯨꯛ ꯇꯧꯕ ꯌꯥꯏꯅ
ꯇꯝ ꯃꯥꯡꯗ꯭ꯔꯣ
ꯎꯝ
ꯃꯇꯝ ꯃꯥꯡꯕ꯭ꯔꯣ ꯑꯗꯨ
ꯎꯝ ꯅꯪꯅ ꯀꯛꯄꯗꯣ ꯑꯩ ꯑꯩꯉꯣꯟꯗꯁꯨ ꯑꯩꯒꯤ ꯇꯥꯛꯁꯇꯨ ꯐ꯭ꯔꯤ ꯃꯥꯡꯉꯦ ꯍꯥꯏꯕ ꯑꯗꯨꯏ ꯍꯥꯏꯕꯅꯤꯗ
ꯑꯗꯨ ꯑꯩꯅ ꯑꯩ ꯀꯣꯜ ꯇꯧꯒꯦ ꯑꯩꯒꯤ ꯇꯥꯛꯁ ꯀꯝꯄ꯭ꯂꯤꯠ ꯇꯧꯒꯦ ꯍꯥꯏꯔꯒ ꯅꯪꯗꯤ ꯀꯔꯤ ꯑꯩꯉꯣꯟꯗ ꯀꯣꯜ ꯇꯧꯔꯛꯄ꯭ꯔꯣ
ꯎꯝ ꯎꯝ ꯑꯗꯣ ꯑꯩ ꯁꯁ ꯈꯪꯗꯅ ꯍꯪ
ꯌꯥꯔꯦ ꯌꯥꯔꯦ ꯑꯥꯏꯝ ꯁꯣꯔꯤ ꯑꯩꯗꯤ ꯅꯟꯅꯨ ꯑꯩꯗꯤ ꯃꯤ ꯑꯇꯣꯞꯄꯔꯥꯅ ꯈꯟꯕꯅꯦ ꯍꯧꯖꯤꯛꯇꯣ ꯑꯩꯁꯨ ꯈꯪꯁꯨ ꯈꯪꯗꯦ
ꯎꯝ
ꯑꯩꯁꯨ ꯃꯤ ꯑꯇꯣꯞꯄꯅꯦꯅ ꯈꯟꯕꯅꯦ ꯑꯩ ꯅꯪ ꯈꯪꯁꯨ ꯈꯪꯗ꯭ꯔꯤ
ꯀꯅꯥꯅꯦ ꯈꯟꯕꯅꯦ
ꯀꯔꯤ ꯑꯩ ꯅꯪꯒꯤ ꯅꯝꯕꯔꯁꯨ ꯇꯥꯏꯞ ꯇꯧꯁꯨ ꯇꯧꯗ꯭ꯔꯤꯌꯦ ꯑꯗꯨ ꯀꯃꯥꯏ ꯈꯪꯒꯦꯔꯣ
ꯎꯝ ꯎꯝ ꯅꯪ ꯅꯪ ꯅꯪ ꯅꯪꯒꯤ ꯅꯪꯒꯤ ꯇꯦꯛꯁꯦ ꯑꯩꯉꯣꯟꯗ ꯂꯥꯛꯑꯦꯅ
ꯍꯥ
ꯇꯥꯕ꯭ꯔꯥ ꯍꯥꯥ ꯇꯥꯕ꯭ꯔꯣ
ꯇꯥꯏꯌꯦ ꯇꯥꯏ
ꯅꯪꯅ ꯇꯦꯛꯁ ꯁꯣ ꯑꯩꯉꯣꯟꯗ ꯂꯥꯛꯑꯦ ꯍꯥꯏꯕ
ꯍꯥ
ꯅꯪꯅ ꯉꯁꯥꯏ ꯇꯦꯛꯁ ꯊꯥꯔꯛꯄꯗꯣ ꯑꯩꯉꯣꯟꯗ ꯂꯥꯛꯑꯦ ꯍꯥꯏꯕ
ꯑꯩꯒꯤ ꯇꯦꯛꯁ ꯀꯔꯤ
ꯅꯪ ꯑꯩꯉꯣꯟꯗ ꯅꯪ ꯑꯩꯉꯣꯟ ꯅꯠꯇꯦ ꯁꯥꯔꯛꯄꯗꯣ
ꯑꯣ
ꯎꯝ ꯑꯗꯨ ꯂꯥꯛꯑꯦ ꯍꯥꯏꯕꯅꯦ ꯑꯗꯨꯒꯤ ꯑꯩꯅ ꯇꯧꯕꯅꯦꯕ
ꯑꯣ ꯑꯩꯗꯤ ꯃꯤ ꯑꯩꯗꯤ ꯅꯪ ꯅ ꯅꯪꯒꯤ ꯅꯪ ꯈꯪꯁꯨ ꯈꯪꯗꯕꯀꯣ ꯑꯗꯨꯒꯤ ꯃꯇꯝ ꯃꯥꯡꯅꯤꯉꯥꯏꯅꯤꯅ ꯑꯩꯗꯤ ꯀꯣꯜ ꯃꯨꯠꯂ ꯅꯪꯉꯣꯟ ꯇꯧꯕ ꯑꯗꯨꯏꯅꯤ ꯑꯩ ꯅꯪꯁꯨ ꯈꯪ ꯈꯪꯗꯦ ꯍꯥꯥꯞ ꯇꯕ
ꯍꯣꯏꯅꯦ ꯑꯗꯨꯕꯨꯗꯤ ꯑꯩꯁꯨ ꯑꯩꯁꯨ ꯅꯪꯕꯨ ꯈꯪꯒꯗꯅꯦ ꯑꯗꯨꯕꯨ ꯑꯗꯨꯝ ꯀꯣꯜ ꯇꯧꯕꯅꯤꯅꯀꯣ ꯑꯗꯨꯒꯤ ꯍꯥꯏꯕꯅꯤꯅ ꯈꯪꯗꯦ
ꯑ ꯁꯥꯎꯕ ꯌꯥꯗꯦꯀꯣ
ꯁꯥꯎꯕꯗꯤ ꯁꯥꯎꯗꯦꯗ ꯍꯣꯏ
ꯀꯗꯔ ꯔꯧꯅꯨ ꯁꯥꯎꯕꯅꯤ ꯅꯪ ꯍꯨꯝ ꯍꯨꯝ
ꯍꯥꯥ
ꯁꯥꯥꯎꯒꯅꯤꯉꯣ
ꯎꯝ ꯁꯥꯎꯗꯤ ꯁꯥꯎꯗꯦ ꯑꯗꯨꯕꯨ ꯅꯪꯁꯨ ꯑꯩꯁꯨ ꯎꯝ ꯀꯔꯤ ꯍꯥꯏꯁꯤꯔꯥ ꯑꯩꯈꯣꯏꯅ ꯇꯥꯟꯖꯕꯗꯣ ꯊꯟꯅꯤꯡꯉꯥꯏ ꯍꯣꯠꯅꯔꯤꯕꯅꯤꯅꯀꯣ ꯅꯪꯁꯨ ꯅꯪꯒꯤ ꯊꯟꯅꯤꯉꯥꯏ ꯍꯣꯠꯅꯔꯤ ꯑꯩꯁꯨ ꯑꯩꯁꯨ ꯊꯟꯉꯥꯏ ꯍꯣꯠꯅꯔꯤꯅꯤꯅ ꯑꯥ ꯀꯔꯤ ꯍꯥꯏꯁꯤꯔꯥ
ꯇꯥꯕ ꯉꯝꯗꯕ
ꯎꯝ ꯑꯩꯅ ꯅꯪꯒꯤ ꯑꯩꯅ ꯅꯪꯒꯤ ꯀꯛꯑꯗꯤ ꯅꯪꯒꯤ ꯃꯥꯡꯉꯅꯤꯡꯕ ꯅꯪꯅ ꯑꯩꯒꯤ ꯀ ꯑꯩꯒꯤ ꯑꯗꯨ ꯑꯃꯗꯤ ꯃꯥꯡꯉ ꯂꯩꯌꯦꯕ ꯑꯗꯨꯒꯤ ꯍꯥꯏꯕ ꯑꯩꯅ ꯍꯥꯏꯕ ꯑꯗꯨꯝ ꯍꯥꯏꯕꯤꯦ ꯑꯗꯨꯗꯒꯤꯅꯦ ꯍꯥꯥ ꯍꯇ
ꯀꯩꯗꯧꯅꯣ ꯍꯧꯖꯤꯛ ꯍꯅ ꯁꯥꯔ ꯇꯥꯕ ꯍꯥꯥ
ꯑꯗꯨꯝ ꯂꯩꯌꯦ ꯑꯗꯨꯝ ꯆꯥꯛ ꯆꯥꯕ ꯂꯣꯏꯕꯗ ꯉꯥꯏꯔꯤ
ꯎꯝ ꯀꯩ ꯃꯊꯦꯜ ꯆꯥꯔꯕꯣ
ꯌꯦꯟꯁꯥ ꯆꯥꯏ ꯅꯣꯏꯗꯤ
ꯍꯧꯏꯖꯤ ꯀꯩ ꯊꯣꯡꯝ꯭ꯔ ꯈꯪꯗꯦ
ꯑꯣ ꯆꯥꯗ꯭ꯔꯤ
ꯍꯣꯏ ꯆꯥꯟꯗꯔꯤ
ꯑꯣꯍꯣꯡ
ꯑꯩꯗꯤ ꯆꯥꯕ ꯂꯣꯏꯔꯦꯗ ꯍꯥꯏꯗꯤ ꯉꯁꯥꯏ ꯑꯥꯗ ꯃꯐꯝ ꯑꯃꯗ ꯆꯥꯕꯒꯤ ꯎꯝ ꯅꯪꯗꯤ ꯇꯝꯄꯥꯛꯇ ꯂꯩꯕ꯭ꯔꯣ ꯆꯤꯡꯗ ꯂꯩꯕ꯭ꯔꯣ
ꯇꯝꯄꯥꯛꯇ ꯂꯩ
ꯀ꯭ꯔꯤꯀꯤ ꯇꯧꯔꯦꯕ ꯅꯪꯗꯤ
ꯑꯗꯨꯝ ꯀꯔꯤ ꯍꯥꯏꯒꯅꯤ ꯀꯣꯂꯦꯖ ꯀꯥꯔꯒ
ꯎꯝ ꯅꯨꯡꯉꯥꯏꯔꯝꯅꯤ ꯑꯗꯨꯗꯤ ꯅꯨꯡꯉꯥꯏꯔꯝꯅꯤꯅ ꯍꯥꯏꯗꯤ ꯃꯁꯇꯔ ꯂꯣꯏꯔꯒꯦ ꯂꯩ
ꯋꯥ ꯃꯩꯅꯣ ꯃꯩ
ꯎꯝ ꯃꯆꯥ ꯂꯣꯏꯔꯦꯗꯤ ꯂꯣꯏꯕ ꯀꯩ ꯀꯩꯅꯩꯅ ꯊꯤ ꯂꯩꯅꯦ
ꯎꯝ
ꯍ ꯍꯡ ꯀꯥꯖ ꯀꯦꯔꯣ
ꯍꯌꯦꯡꯁꯤ ꯈꯕꯛ ꯂꯩꯇ ꯍꯌꯦꯡ ꯎꯝ ꯍꯌꯦꯡ ꯑꯗꯨꯝ ꯌꯨꯝ ꯂꯩꯒꯅꯤꯅ ꯍꯌꯦꯡꯗꯤ
ꯀ꯭ꯂꯥꯁ ꯂꯩꯇ꯭ꯔꯣ ꯍꯌꯦꯡꯗꯤ
ꯀ꯭ꯂꯥꯁ ꯍꯧꯗ꯭ꯔꯤ
ꯍꯧꯗ ꯍꯥꯏꯕ
ꯎꯝ ꯕꯤ ꯑꯦꯁ ꯁꯤ ꯐꯔꯁ ꯏꯌꯔꯅꯦꯕ ꯑꯗꯨꯒꯤ ꯍꯧꯗꯤ ꯍꯧꯗ꯭ꯔꯤ ꯀꫭ
ꯍꯟꯗꯛꯅ ꯍꯟꯗꯛ ꯇꯨꯌꯦꯜꯞ ꯐꯥꯕ ꯂꯣꯏꯕꯒꯤꯔꯅ
ꯑꯣ ꯑꯗꯨꯃꯥꯏꯅꯅꯤ
ꯎꯝ ꯎꯝ ꯀ꯭ꯔꯔꯤꯁ ꯆꯤꯟꯅꯗꯪ ꯉꯝꯃꯦꯁ ꯑꯁꯔ
ꯀꯔꯤ
ꯀꯔꯤ ꯁꯇꯔꯤꯝꯗ ꯂꯧꯕ꯭ꯔꯣ
ꯁꯥꯏꯟꯁ ꯚꫭꯇꯅꯤ
ꯐꯔꯦ ꯐꯩ ꯑꯗꯨꯅ ꯌꯥꯝ ꯐꯔꯦꯅꯦ ꯑꯩꯁꯨ ꯁꯥꯏꯅ ꯇꯧꯔꯛꯄꯅꯦ ꯀꯣꯂꯦꯖ ꯀꯥꯝꯇꯅꯦ
ꯎꯝ
ꯁꯥꯏꯟꯁ ꯂꯧꯕꯗꯤ ꯅꯣꯏ ꯄꯥꯔꯗꯤ ꯌꯥꯗꯦꯅꯦ
ꯆꯨꯝꯃꯤ
ꯎꯝ ꯄꯥꯎ ꯇꯥꯟ ꯅꯠꯇꯗꯤ ꯀꯣꯂꯦꯖ ꯀꯥꯕꯗ ꯀꯥꯕꯗ ꯀꯣꯂꯦꯖ ꯀꯥꯎꯕꯗꯨꯀꯣ ꯑꯍꯥꯟꯕꯗ ꯑꯍꯥꯟꯕꯒꯤ ꯁꯦꯃꯦꯁꯇꯔꯗ ꯐꯖꯅ ꯇꯧꯕ ꯅꯠꯇ꯭ꯔꯗꯤ ꯍꯌꯦꯡ ꯋꯥꯏ ꯀꯩ ꯇꯒꯅꯦ ꯑꯩꯈꯣꯏꯅ ꯊꯧꯁꯥꯕꯤꯗꯕ ꯐꯥꯔꯁ ꯁꯦꯃꯤꯁꯇꯔꯗ ꯑꯗꯨꯒ ꯕꯦꯛ ꯆꯥꯔꯕ ꯌꯥꯝ ꯇꯅꯅꯤꯀꯣ ꯐꯥꯔꯁ ꯁꯦꯃꯦꯁꯇꯔꯗꯇꯦꯛ ꯆꯥꯕ ꯍꯥꯏꯁꯦ
ꯑꯁ ꯀꯤꯍꯜꯂꯨꯅꯨ ꯑꯗꯨꯃꯥꯏꯅ ꯑꯅꯨ ꯅꯪꯗꯤ ꯀꯦꯍꯜꯂꯤꯅꯦ ꯃꯤꯕꯨꯣ
ꯍꯥꯥ
ꯃꯊꯁꯍ ꯍꯥꯜꯅꯅ
ꯍꯣꯏ ꯑꯗꯨꯅꯦ ꯎꯝ ꯅꯪꯅ ꯐꯥꯔꯁꯇ ꯕꯦꯛ ꯂꯩꯔꯒ ꯊꯥꯔꯗꯠꯇ ꯀꯥꯔꯒ ꯐꯥꯔꯁꯀꯤ ꯑꯃꯨꯛ ꯀꯨꯝꯂꯒ ꯊꯥꯅꯤꯉꯥꯏ ꯍꯥꯏꯕꯁꯤ ꯌꯥꯝ ꯇꯥꯏꯅꯅꯦꯕ ꯄꯥꯔꯒ
ꯑꯗꯨꯅ ꯐꯔꯁꯀꯤꯗ ꯐꯖꯅ ꯅꯨꯡꯉꯥꯏꯍꯧꯔꯗꯤ ꯃꯊꯀꯤꯗꯤ ꯅꯨꯡꯉꯥꯏꯕ ꯑꯩꯈꯣꯏꯅ ꯀꯥꯎꯕ ꯃꯇꯝꯗ ꯑꯗꯨꯃꯥꯏꯅ ꯇꯧꯕꯒꯤ ꯑꯩꯁ ꯂꯣꯏꯔꯦ ꯗꯠꯁꯕꯕꯁꯤꯗ ꯎꯝ
ꯉꯁꯤꯗꯤ ꯑ ꯉꯁꯤꯗꯤ ꯀꯔꯤꯇꯧꯕꯣ
ꯍꯥꯥ
ꯉꯁꯤꯗꯤ ꯀꯔꯤ ꯇꯧꯕ꯭ꯔꯣ
ꯃꯁꯤꯗꯤ ꯑꯗꯨꯝ ꯂꯩꯗ ꯁꯥꯃꯝꯃꯒꯤ ꯃꯄꯥꯟ ꯊꯣꯛꯄꯁꯨ ꯌꯥꯗꯦ
ꯑꯁ ꯕꯤꯔꯅꯤꯀꯣ
ꯍꯥꯥ ꯇꯥꯕꯔ
ꯍꯣꯏ ꯍꯣꯏ
ꯅꯪꯒꯤ ꯈꯣꯟꯖꯦꯜꯗ ꯄꯤꯛꯅ ꯇꯥꯏꯅꯦ ꯑꯗꯨꯒꯤꯅꯤ
ꯑꯩꯒꯤ ꯅꯦꯠꯁꯦ ꯅꯨꯡꯉꯥꯏꯇꯕꯀꯣ
ꯎꯝ ꯑꯗꯨꯅꯤ ꯅꯪꯒꯤ ꯈꯣꯟꯖꯦꯜꯁꯨ ꯈꯤꯇꯪ ꯈꯤꯇꯪ ꯇꯥꯏ ꯈꯖꯤꯛꯇ ꯇꯥꯏ ꯌꯥꯝ ꯌꯥꯝ ꯀꯟꯅ ꯇꯥꯜꯂꯤꯦ ꯑꯗꯨꯒꯤꯅ ꯎꯝ
ꯅꯦꯠ ꯑꯩꯒꯤ ꯅꯦꯠꯁꯦ ꯐꯗꯦꯕ ꯑꯗꯨꯒꯤꯅꯦ
ꯎꯝ ꯇꯀꯔ ꯍꯕ ꯅ
ꯎꯝ
ꯅꯪꯗꯤ ꯁꯤꯇꯝꯄꯥꯛꯇ ꯀꯅꯥ ꯀꯅꯥ ꯂꯩꯔꯤꯅꯣ ꯏꯃꯨꯡ ꯂꯩꯕ꯭ꯔꯥ ꯅꯠꯇ꯭ꯔꯒ
ꯍꯣꯏ ꯍꯣꯏ
ꯕꯨꯡ ꯂꯩꯕ
ꯎꯝ ꯎꯝ
ꯑꯗꯨ ꯅꯨꯡꯉꯥꯏꯔꯝꯅꯤꯅꯦ ꯏꯃꯨꯡ ꯂꯩꯔꯗꯤ ꯑꯗꯨꯝ ꯅꯨꯡꯉꯥꯏꯅꯤ
ꯀꯔꯥꯏ ꯊꯕꯛ ꯇꯧꯗꯗ ꯁꯤꯗꯣ
ꯅꯠꯇꯕꯅꯤꯅ ꯎꯄꯥꯏ ꯂꯩꯇꯦ ꯑꯩꯈꯣꯏꯗꯤ
ꯁꯤꯗ
ꯍꯥꯥ ꯔꯕꯥ ꯇꯕꯣ ꯇꯥꯗꯕ꯭ꯔꯣ ꯍꯥꯥ ꯍꯜꯂꯣ ꯇꯔꯣ ꯍꯜꯂꯣ ꯅꯪ ꯈꯨꯣꯟꯖꯩ ꯑꯃꯝꯐꯥꯎ ꯇꯥꯗ꯭ꯔꯦ ꯑꯩ ꯍꯜꯂꯣ ꯇꯥꯕꯔꯥ